ꯇꯣꯇ ꯆꯈ꯭ꯔꯦ ꯑꯦꯛꯇ ꯄꯥꯏꯕꯤꯌꯨ ꯆꯥꯛ ꯆꯥꯅꯕ ꯑꯝꯛꯇ ꯇꯧꯕꯤ ꯉꯈꯣ
ꯍꯅꯤ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
ꯇꯥꯕ꯭ꯔꯣ ꯍꯥꯥ
ꯀꯕꯤ ꯈꯨꯨꯁꯜ ꯁꯥꯏ
ꯑꯗꯨ ꯆꯥ ꯆꯥꯅ ꯑꯩ ꯀꯩꯅꯣꯝ ꯍꯥꯏꯔꯛꯀꯦꯕ ꯌꯥꯕ꯭ꯔꯣ ꯌꯥꯗꯕ꯭ꯔꯣ
ꯍꯜꯂꯣ
ꯆꯥꯟ ꯆꯥꯅ ꯋꯥ ꯑꯃ ꯍꯥꯏꯔꯛꯀꯦ
ꯅꯪ ꯈꯣꯟꯖꯦꯜ ꯌꯥꯝ ꯄꯤꯛꯏꯅꯦ
ꯎꯝ ꯆꯥꯅ ꯆꯥꯅ ꯋꯥ ꯑꯝꯇ ꯍꯥꯏꯔꯛꯀꯦ ꯍꯥꯏꯕ
ꯍꯥꯏꯕꯤꯌꯣ
ꯑꯣ ꯀꯩꯅꯣ ꯑꯩꯗꯣ
ꯎꯝ
ꯌꯥꯝꯅ ꯑꯔꯨꯕ ꯐꯤꯕꯝ ꯑꯃꯗ ꯂꯩꯔꯦꯕ
ꯀꯔꯤ
ꯍꯥꯏꯗꯤ ꯑꯩꯈꯣꯏꯒꯤ ꯗ꯭ꯔꯃꯥꯗꯣ
ꯎꯝ
ꯑꯗꯨ ꯗ꯭ꯔꯃꯥꯗꯣ ꯀꯩꯅꯣ ꯑꯣꯒꯁ ꯅꯠꯇ꯭ꯔꯒ ꯁꯦꯞꯇꯦꯝꯕꯔꯗ ꯁꯤꯃꯦꯠꯀꯤ ꯍꯥꯏꯗꯤ ꯏꯁꯇꯦꯠ ꯒꯃꯦꯟꯅ ꯄꯩꯁꯥ ꯄꯤꯕ ꯂꯥꯛ ꯑꯃ ꯃꯈꯥꯏ ꯊꯥꯗꯔꯛꯄ ꯑꯃ ꯂꯩꯌꯦꯕ ꯑꯗꯨꯗꯣ ꯎꯠꯀꯗꯕ
ꯑꯥ
ꯑꯗꯨ ꯎꯠꯇ꯭ꯔꯗꯤ ꯑꯃꯨꯛ ꯃꯊꯪ ꯆꯍꯤꯗ ꯑꯃꯨꯛ ꯄꯩꯁꯥ ꯀꯛꯇꯣꯏꯅꯦꯕ
ꯎꯝ
ꯑꯗꯨ ꯃꯃꯥꯡ ꯊꯣꯛꯍꯧꯗꯕꯒꯤ ꯄꯩꯁꯥꯗꯣ ꯀꯛꯑꯒ ꯍꯟꯗꯛꯇꯣ ꯆꯦꯟꯅꯔꯒ ꯌꯥꯔꯛꯏꯅꯦꯕ ꯄꯩꯁꯥꯗꯣ
ꯎꯝ
ꯑꯗꯨꯗ ꯑꯣꯒꯁ ꯅꯠꯇ꯭ꯔꯒ ꯁꯦꯞꯇꯦꯝꯕꯔꯗ ꯊꯣꯛꯇꯣꯏꯅꯦꯕ
ꯎꯝ
ꯑꯗꯨ ꯊꯣꯛꯄꯗꯨꯗ ꯇꯝꯕꯁꯦ ꯄꯨꯡ ꯑꯍꯨꯝꯗꯒꯤ ꯇꯝꯅꯤ ꯍꯥꯏꯁꯤꯂꯛꯑꯦꯕ
ꯄꯨꯡ ꯀꯌꯥ ꯍꯥꯏꯕꯥ
ꯇꯔꯨꯛ ꯃꯈꯥꯏꯗꯥꯏꯕꯣ
ꯑꯗꯨꯅꯦ ꯑꯩꯅ ꯃꯊꯥ ꯁꯥꯏꯁꯦ ꯍꯧꯖꯤꯛ
ꯇꯣꯛ ꯇꯥꯔꯦꯗꯅꯥ
ꯀꯅꯥꯅꯣ ꯇꯣꯛꯇꯣꯏꯁꯦ
ꯄꯁꯔ
ꯇꯥꯛꯅꯤꯡꯗꯦꯍꯦ
ꯗ꯭ꯔꯃꯥꯗꯨꯁꯨ ꯂꯨꯏ ꯅꯠꯇ꯭ꯔꯣ
ꯂꯨꯨꯔꯤꯅꯤ
ꯅ ꯑꯔꯨꯕ ꯈ꯭ꯋꯥꯏꯗꯒꯤ ꯂꯨꯕ ꯑꯃꯗꯣ ꯈꯜꯂꯒ ꯇꯧ ꯇꯥꯔꯦꯗꯅ
ꯑꯗꯨ ꯗ꯭ꯔꯃꯥꯗꯨꯗꯤ ꯌꯥꯝꯗꯦ ꯑꯣꯒꯁ ꯅꯠꯇ꯭ꯔꯒ ꯁꯦꯞꯇꯦꯝꯕꯔ ꯐꯥꯔꯁ ꯋꯤꯛ ꯅꯠꯇ꯭ꯔꯒ ꯑꯣꯒꯁ ꯂꯥꯁ ꯋꯤꯛꯅꯦꯕ ꯑꯗꯨ ꯂꯣꯏꯈꯤꯕꯗꯩꯗꯤ ꯑꯃꯨꯛ ꯀꯩꯝ ꯇꯧꯔꯔꯣꯏ
ꯑꯗ ꯅꯪ ꯇꯝꯅꯤ ꯄꯨꯡ ꯀꯔꯝ ꯀꯥꯟꯗ ꯇꯝꯗꯣꯔꯤꯕꯗꯣ
ꯑꯩꯅ ꯈꯜꯂꯤꯁꯦ ꯄꯨꯡ ꯑꯍꯨꯝꯗꯒꯤ ꯇꯝꯗꯣꯏꯅꯤꯗꯅ
ꯎꯝ
ꯑꯩꯁꯦ ꯑꯍꯨꯝ ꯆꯞ ꯆꯥꯅ ꯆꯠꯂꯕ ꯑꯗꯨꯝ
ꯎꯝ
ꯑꯗꯨꯗꯨꯒ ꯃꯔꯤ ꯃꯈꯥꯏ ꯁ꯭ꯋꯥꯏꯗ ꯑꯩ ꯍꯜꯂꯒꯦ ꯅꯠꯇ꯭ꯔꯒ ꯃꯉꯥ ꯇꯥꯔꯝꯗꯥꯏ ꯁꯔꯋꯥꯏꯗ ꯊꯣꯛꯑꯒꯦ ꯍꯥꯏꯕ ꯑꯃ
ꯑꯣꯏꯗꯔ ꯋꯥꯅꯦ
ꯀꯔꯤꯒꯤ
ꯅꯪ ꯅꯣꯡꯇ ꯑꯗꯨꯃꯥꯏꯅ ꯊꯣꯛꯂꯛꯄ ꯂꯩꯈꯤꯁꯦ ꯑꯝꯇ
ꯑꯗꯨꯗꯤ ꯑꯩꯗꯤ ꯏꯊꯧꯅꯤꯅ ꯊꯣꯛꯂꯛꯇ ꯌꯥꯔꯔꯣꯏꯗꯅ
ꯎꯝ ꯎꯝ ꯍꯣꯏꯗ꯭ꯔꯦ ꯑꯦꯝ ꯌꯨꯗ ꯌꯨꯠꯀꯤ ꯇꯝꯃꯤꯀꯥꯟꯗ ꯇꯨꯏꯁꯟ
ꯑꯦꯝ ꯌꯨꯒꯤ ꯌꯨꯠꯇꯨꯒ ꯁꯤꯒꯗꯤ ꯃꯥꯟꯅꯔꯔꯣꯏꯌꯦ ꯑꯩꯅ ꯍꯥꯏꯕꯅꯦꯕ ꯑꯌꯨꯛꯇ ꯍꯥꯏꯗꯤ ꯑꯩ ꯇꯨꯏꯁꯟ ꯆꯠꯂꯤꯁꯦ ꯂꯣꯏꯔꯒ ꯑꯌꯨꯛꯇ ꯇꯝꯕ ꯑꯃ ꯑꯣꯔ ꯇꯥꯏꯃꯤꯡ ꯃꯔꯛꯇ ꯇꯔꯥꯃꯥꯊꯣꯏ ꯇꯔꯥ ꯇꯔꯥꯃꯥꯊꯣꯏ ꯁ꯭ꯋꯥꯏꯐꯥꯎꯒꯤ ꯃꯔꯛꯇ ꯇꯝꯕ ꯑꯃꯅꯦ ꯍꯥꯏꯅꯕꯅꯦꯕ ꯑꯗꯣ ꯍꯣꯏ ꯊꯕꯛ ꯇꯧꯕꯤ ꯌꯥꯎꯋꯦꯕ
ꯎꯝ
ꯍꯥꯏ ꯀꯣꯔꯠꯇ ꯄꯨꯕ ꯅꯨꯄꯤ ꯑꯃ ꯌꯥꯎꯕꯅꯦꯕ
ꯎꯝ
ꯑꯗꯨꯗꯣ ꯃꯣꯏꯗꯨ ꯊꯕꯛꯇꯣ ꯑꯗꯨꯝ ꯀꯥꯗ ꯌꯥꯗꯦꯗꯅ
ꯎꯝ
ꯑꯗꯩꯗꯤ ꯇꯥꯏꯃꯤꯡ ꯐꯔꯛ ꯍꯥꯏꯗꯨꯗꯤ ꯃꯤꯒꯤ ꯑꯣꯐꯤꯁ ꯇꯥꯏꯃꯤꯡꯗꯗꯤ ꯀꯃꯥꯏꯅ ꯀꯥ ꯂꯥꯛꯀꯅꯤ ꯃꯣꯏꯁꯨ
ꯅꯪꯒꯤꯗꯤ
ꯍꯣꯏꯅꯦ ꯑꯗꯨꯕꯨ ꯑꯩꯒꯤꯗꯨꯗꯤ ꯇꯉꯥꯏ ꯑꯩꯅ ꯍꯥꯏꯁꯦ ꯑꯩꯒꯤꯗꯨꯗꯤ ꯇꯉꯥꯏ ꯐꯗꯅ ꯀꯃꯥꯏ ꯍꯥꯏꯅꯤ ꯇꯧꯗ꯭ꯔꯃꯛꯁꯨ ꯀ꯭ꯂꯥꯁꯇꯣ ꯑꯣꯒꯁ ꯍꯥꯏꯔꯤꯁꯦ ꯀꯩꯁꯨ ꯌꯥꯝ ꯀꯟꯅ ꯇꯧꯈꯤꯔꯣꯏꯗꯅ
ꯅꯣꯡꯃ ꯆꯠꯂꯒ ꯅꯣꯡꯃ ꯂꯦꯞꯄꯁꯨ ꯑꯗꯨꯃꯥꯏꯅ ꯇꯧꯔꯁꯨ ꯃꯔꯛꯇꯨꯗꯤ ꯌꯥꯅꯅꯕ ꯇꯧꯔꯒꯦꯅ ꯈꯟꯕ ꯑꯗꯣ ꯃꯣꯏ ꯃꯌꯥꯝꯗꯨꯒꯤꯅ ꯑꯗꯩꯗꯤ ꯖ ꯍꯣꯏꯁꯨ ꯄ꯭ꯔꯦꯁ ꯆꯠꯂꯤꯗꯅ
ꯎꯝ
ꯑꯗꯨ ꯃꯣꯏꯁꯨ ꯄ꯭ꯔꯦꯁ ꯆꯠꯄꯅꯤꯅ ꯇꯥꯏꯃꯤꯡꯗꯣ ꯌꯥꯔꯣꯏ ꯅꯨꯡꯊꯤꯟ ꯇꯥꯏꯃꯤꯡ ꯅꯠꯇ꯭ꯔꯗꯤꯅ ꯑꯩꯅ ꯊꯕꯛ ꯆꯠꯅꯗ꯭ꯔꯤꯉꯩ ꯑꯌꯨꯛꯇ ꯇꯝꯊꯣꯛꯄꯗꯣ ꯑꯩꯗꯤ ꯑꯃꯨꯛ ꯁꯨꯡꯌꯥ ꯌꯥꯔꯔꯣꯏꯗꯅ
ꯎꯝ
ꯑꯥ ꯀꯣꯆꯤꯡꯗꯨꯗꯤ ꯆꯠꯇꯕ ꯌꯥꯔꯣꯏꯗꯅ
ꯎꯝ ꯅꯃꯥ ꯍꯥꯠꯀꯦ ꯍꯥꯏꯔꯥꯅꯤ
ꯑꯗꯨꯗꯨꯅ ꯑꯩꯅ ꯈꯜꯂꯤꯁꯦ ꯑꯩ ꯍꯧꯖꯤꯛ ꯄꯨꯡ ꯑꯍꯨꯝ ꯆꯞ ꯆꯥꯅ ꯌꯧꯕ ꯑꯗꯨꯒ ꯃꯔꯤ ꯃꯈꯥ
ꯅꯪ ꯑꯗꯨ ꯍꯥꯏꯔꯤꯗꯣ ꯅꯪ ꯑꯗꯨꯒꯤ ꯑꯦꯒ꯭ꯔꯤꯃꯦꯟ ꯌꯥꯅꯁꯦ ꯍꯥꯟꯅ ꯄꯨꯔꯛꯑꯣ ꯅꯠꯇ꯭ꯔꯗꯤ ꯁꯨꯌꯥ ꯌꯥꯔꯣꯏꯌꯦ
ꯐꯅꯥꯏ ꯁꯥꯕꯅꯤ ꯅꯪ ꯑꯗꯨꯝ ꯀꯩꯅꯣ ꯇꯧꯔꯤꯉꯩꯗ ꯑꯗꯨꯝ ꯀꯩꯅꯣ ꯇꯧꯔꯤꯅꯦꯅ ꯑꯗꯨꯝ ꯇꯧꯕꯗ ꯑꯗꯨꯝ ꯁꯣꯟꯗꯈꯤꯅꯤ ꯄꯨꯡꯗꯣ ꯅꯪ ꯇꯨꯏꯁꯟ ꯄꯨꯡ ꯀꯌꯥꯗꯒꯤꯩꯃꯤꯠ ꯀꯌꯥꯗꯩ ꯇꯧꯔꯒ ꯀꯌꯥꯗ ꯑꯃꯨꯛ ꯂꯣꯏꯗꯣꯔꯤꯕ ꯅꯪ ꯎꯝ
ꯑꯩꯅ ꯈꯜꯂꯤꯁꯦ ꯃꯉꯥ ꯑꯗꯨꯋꯥꯏꯗꯒꯤꯕꯨ ꯊꯣꯛꯂꯛꯑꯒꯗꯤ ꯒ꯭ꯌꯥꯟ ꯇꯥꯕ꯭ꯔꯥ?
ꯀꯗꯥꯏꯗ ꯇꯝꯗꯣꯔꯤꯒꯦ ꯉꯍꯥꯟꯒꯤꯗꯨꯗꯔꯣ?
ꯑꯥ ꯑꯗꯨꯗꯒꯤ ꯑꯍꯥꯟꯕꯩ ꯃꯐꯝ ꯂꯥꯟꯊꯣꯛꯄꯗꯨꯗꯤ ꯅꯛꯑꯦꯗꯅ꯫
ꯍꯣꯏꯌꯦ
ꯑꯗ ꯍꯥꯏꯅ ꯈꯜꯂꯤꯁꯦ ꯃꯉꯥ ꯇꯥꯔꯝꯗꯥꯏ ꯑꯗꯨꯋꯥꯏꯗꯨꯗꯕꯨ ꯊꯣꯛꯂꯛꯑꯒꯗꯤ ꯀꯣ
ꯎꯝ
ꯃꯉꯥꯗꯒꯤꯅ ꯇꯔꯨꯛ ꯐꯥꯎꯗꯣ ꯑꯃꯗꯨꯗ ꯇꯧꯔꯒ ꯇꯔꯨꯛ ꯈꯔ ꯍꯦꯜꯂꯛꯄ ꯑꯗꯨꯋꯥꯏꯗꯒꯤꯅ ꯇꯔꯦꯠ ꯈꯔ ꯍꯦꯟꯕ ꯇꯔꯦꯠ ꯃꯈꯥꯏ ꯑꯗꯨꯋꯥꯏꯕꯨꯛꯅ ꯍꯥꯟꯅꯒꯤ ꯇꯥꯏꯃꯤꯡꯗ ꯌꯨꯝ ꯊꯦꯡꯊꯗꯕꯤꯗ ꯍꯟꯖꯤꯟ ꯑꯗꯩ ꯍꯥꯟꯅꯒꯤ ꯇꯥꯏꯃꯤꯡꯗ ꯑꯗꯨꯝ ꯍꯟꯖꯤꯟꯕꯒꯤ ꯑꯗꯨꯃꯥꯏꯅ ꯇꯧꯒꯦ ꯇꯧꯕ꯫
ꯎꯝ
ꯅꯛꯁꯤꯜꯂꯀꯥꯟꯗ ꯅꯣꯡ ꯅꯤꯅꯤ ꯁꯨꯇꯤ ꯂꯧꯕꯗꯨꯗꯤ ꯀꯩꯁꯨ ꯀꯥꯏꯗꯦꯗꯅ꯫
ꯍꯣꯏꯌꯦ
ꯑꯗꯩꯗꯤ ꯍꯨꯖꯤꯛꯇꯒꯤ ꯑꯃꯨꯛ ꯗ꯭ꯔꯃꯥꯒꯤꯅꯦꯅ ꯑꯗꯨꯝ ꯇꯧ ꯂꯩꯔꯦ ꯈꯜꯂꯣ ꯗ꯭ꯔꯃꯥꯗꯨꯗꯤ ꯊꯥ ꯑꯃ ꯃꯈꯥꯏ ꯌꯥꯝꯗ꯭ꯔꯕꯗ ꯁꯦꯞꯇꯦꯝꯕꯔꯒꯤ ꯐꯥꯔꯁ ꯋꯤꯛ ꯁꯦꯀꯦꯟ ꯋꯤꯛ ꯐꯥꯎꯈꯛꯇꯅꯦꯕ꯫
ꯎꯝ
ꯑꯗꯨꯁꯨ ꯅꯨꯡꯇꯤꯒꯤ ꯅꯠꯇꯦꯕ ꯑꯈꯣꯏꯒꯤ ꯁꯣꯗꯣ ꯊꯣꯛꯈ꯭ꯔꯗꯤ ꯂꯣꯏꯔꯦꯕ꯫ ꯑꯗꯨꯗ ꯑꯃꯨꯛ ꯇꯨꯏꯁꯟꯗꯣ ꯀꯃꯥꯏꯅ ꯇꯧꯅꯤ꯫
ꯇꯧꯔꯣ ꯅꯪ ꯍꯨꯖꯤꯛ ꯍꯥꯏꯔꯤꯗꯣ ꯑꯗꯨꯃꯥꯏꯅ꯫
ꯈꯔ ꯍꯥꯏꯅꯔꯝ ꯍꯥꯏꯗꯤ ꯑꯩ ꯁꯨꯃꯥꯏꯅ ꯄꯨꯡ ꯃꯉꯥ ꯇꯥꯔꯝꯗꯥꯏ ꯑꯗꯨꯋꯥꯏꯗ ꯂꯥꯛꯀꯦ ꯈꯣꯠꯀꯦꯅ ꯍꯥꯏꯅꯔꯒ
ꯎꯝ
ꯃꯇꯝ ꯈꯔꯗꯤꯅ ꯑꯥ
ꯍꯧꯖꯤꯛ ꯐꯖꯅ ꯇꯥꯛ ꯇꯥꯛꯊꯣꯛꯎꯔꯣ ꯍꯧꯖꯤꯛꯅ꯫ ꯍꯧꯗ꯭ꯔꯤ ꯉꯥꯏꯅꯤꯅ
ꯍꯣꯏ ꯑꯗꯣ ꯍꯌꯦꯡꯗꯤ ꯂꯥꯏ ꯈꯣꯏꯔꯝꯕ ꯂꯩꯌꯦꯕ ꯄꯨꯖꯥꯅ
ꯎꯝ
ꯇꯝꯕ ꯍꯧꯗ꯭ꯔꯤꯉꯩꯗ ꯂꯥꯏ ꯇꯤꯟ ꯍꯥꯟꯅ ꯈꯨꯔꯨꯝꯗ ꯌꯥꯗꯦꯕ꯫
ꯍꯣꯏꯅꯦ
ꯑꯗꯨ ꯈꯨꯔꯨꯝꯕꯒꯤꯗꯣ ꯍꯌꯦꯡ ꯄꯨꯡ ꯑꯍꯨꯝꯗ ꯇꯧꯅꯤ ꯍꯥꯏꯕꯅꯦꯕ‌꯫
ꯎꯝ ꯀꯔꯝ ꯀꯥꯟꯗꯩ ꯍꯧꯗꯣꯏꯅꯣ ꯅꯪ ꯇꯝꯕ ꯍꯥꯏꯖꯦ?
ꯍꯌꯦꯡ ꯂꯦꯞꯄꯅꯤꯕ
ꯍꯥꯡꯆꯤꯠ ꯀꯥꯡ ꯅꯨꯃꯤꯠꯇ ꯍꯧꯗꯣꯏꯕ ꯍꯥꯏꯁꯦ?
ꯍꯌꯦꯡ ꯂꯦꯞꯄꯅꯤ ꯍꯥꯏꯕ ꯃꯇꯝꯗꯣ ꯀꯔꯝ ꯀꯥꯟꯗꯩ ꯍꯧꯁꯤꯒꯦꯗꯣ ꯍꯌꯦꯡ ꯂꯦꯞꯄꯅꯤ ꯍꯥꯏꯕ ꯍꯌꯦꯡ ꯑꯣꯖꯥꯥꯖꯦ ꯂꯥꯛꯑ ꯎꯅꯔꯒ ꯂꯦꯞꯄꯒ ꯋꯥꯔꯤ ꯁꯥꯟꯅꯔꯅꯤꯕ
ꯑꯣꯀꯦ
ꯑꯗꯨꯒ ꯑꯗꯨꯃ ꯑꯗꯨꯒ ꯑꯩꯅ ꯉꯔꯥꯡ ꯔꯤꯖꯨꯝ ꯑꯃ ꯁꯦꯝꯍꯜꯂꯤꯗꯣ
ꯎꯝ
ꯑꯗꯨꯗꯨꯅ ꯎꯔꯤꯄꯣꯛ ꯃꯣꯏꯒꯤ ꯍꯦꯛ ꯃ ꯃꯊꯪꯒꯤ ꯂꯩꯔꯛ ꯑꯅꯤ ꯆꯠꯂꯒ ꯂꯩꯕ ꯂꯩꯀꯥꯏ ꯑ ꯑꯗꯨꯗꯒꯤ ꯑꯉꯥꯡ ꯑꯃꯒꯤ ꯄꯨꯡ ꯑꯅꯤ ꯃꯈꯥꯏꯗꯒꯤ
ꯑꯍꯨꯝ ꯃꯈꯥꯏꯕ
ꯑꯥ
ꯀ꯭ꯂꯥꯁ ꯀꯌꯥꯒꯤ?
ꯑꯄꯤꯛꯄꯅꯤꯍꯦ
ꯑꯄꯤꯛꯄꯅꯤꯍꯦ ꯑꯗꯣ ꯀ꯭ꯂꯥꯁ ꯀꯌꯥꯅꯣ ꯑꯗꯨꯗꯤ ꯀ꯭ꯂꯥꯁ ꯀꯌꯥꯅꯣ ꯍꯥꯏꯔꯛꯎꯗꯅ꯫
ꯏꯕꯦꯝꯃ ꯅꯪ ꯁꯤꯡꯖꯃꯩꯗ ꯀꯤꯠ ꯗꯦ ꯀꯤꯌꯥꯔ ꯑꯣꯏꯅ ꯍꯥꯡꯗꯣꯛꯑꯒꯦꯔꯥ?
ꯍꯥ ꯍꯥ
ꯑꯗꯨꯅ ꯐꯔꯛꯑꯅꯤ
ꯑꯩꯅ ꯑꯗꯨꯗꯣ ꯊꯥꯖꯤꯟꯖꯤꯔꯥ ꯇꯧꯕ
ꯑꯗꯨꯝ ꯄꯥꯏꯑꯦ ꯑꯩꯈꫭꯏ ꯂꯝ ꯍꯥꯡꯉꯤꯋꯦ
ꯑꯣꯛꯈꯦ
ꯂꯝꯖꯦꯟ
ꯑꯛ ꯀꯩꯖꯥꯡ ꯆꯥꯏꯅꯣ ꯍꯨ꯭ꯋꯥꯠ ꯀꯥꯔꯤ ꯀꯩ ꯏꯟꯁꯥꯡꯅꯣ
ꯑꯩꯖꯤ ꯋꯥꯆꯤꯡꯃꯦꯆꯤꯟꯗꯩ ꯏꯁꯤꯡ
ꯀꯔꯤ ꯏꯟꯁꯥꯡ ꯆꯥꯕꯤꯔꯤꯕꯅꯣ
ꯑꯥ ꯇꯥꯔꯦ
ꯀꯔꯤ ꯏꯟꯁꯥꯡ ꯆꯥꯔꯤꯅꯣ ꯍꯥꯏꯕ
ꯑ ꯌꯦꯡꯗꯦ ꯅ ꯀꯩꯅꯣ ꯈꯪ ꯈꯔ ꯀꯝꯇ ꯉꯔꯥꯡ ꯑꯥ ꯆꯠꯂꯨꯕꯒꯤꯖꯨ ꯃꯣꯏ ꯃꯅꯥ ꯃꯁꯤꯡ ꯀꯔꯃꯨꯛ ꯄꯤꯔꯛꯑꯦ
ꯂꯩꯁꯥ ꯍꫭꯏ ꯆꯪꯉꯛꯄꯔ ꯍꯥꯏꯖꯦ
ꯍꯥꯥ
ꯅꯣꯏ ꯆꯆꯥꯥ ꯈꫭꯏ ꯆꯪꯉꯛꯄꯔꯕ
ꯅꯠꯇꯤꯌꯦ ꯍꯧꯖꯤꯛꯀꯤ ꯑꯩꯈꯣꯏ ꯕꯥ ꯍꯥꯟꯅ ꯆꯠꯂꯤꯗꯣ ꯑꯩ ꯑꯣꯔꯦꯟ ꯇꯦꯜꯗ ꯍꯥꯟꯅ ꯊꯕꯛ ꯇꯧꯃꯤꯟꯅꯔꯝꯕ ꯅꯨꯄꯤꯅꯦꯕ
ꯎꯝ
ꯑꯗ ꯃꯣꯏꯖꯨ ꯑꯩꯈꯣꯏ ꯆꯆꯥ ꯍꫭꯏ ꯃꯅꯥꯛ ꯃꯣꯏ ꯑꯣꯇꯣ ꯄꯥꯛꯀꯤꯡ ꯂꯩꯕꯗꯣ ꯅꯍꯥꯟꯒꯤ
ꯎꯝ
ꯑꯗꯨꯒꯤ ꯑꯣꯏꯔꯣꯝꯗ ꯌꯦꯝ ꯂꯩ ꯑꯗꯨꯗ ꯃꯣꯏꯅ ꯍꯤꯡꯒꯣꯜꯗꯣ ꯃꯅꯥ ꯃꯁꯤꯡ ꯈꯔ ꯊꯥꯏꯌꯦꯅꯅꯦ ꯇꯣꯕꯣꯠ ꯀꯩꯀꯥ ꯑꯃ ꯑꯃ ꯁꯧꯒꯔꯤ ꯕꯦꯂꯦꯟꯗꯔꯤ ꯃꯆꯥ ꯃꯆꯥ ꯈꯔ ꯍꯥꯞꯄꯛꯄꯅꯤꯗ
ꯎꯝ ꯑꯗ ꯑꯗꯨ ꯆꯠꯄꯅ ꯄꯨꯡ ꯀꯌꯥꯗꯩ ꯆꯠꯇꯣꯏꯕ
ꯑꯩ ꯊꯕꯛ ꯍꯜꯂꯛꯑꯒ
ꯄꯨꯡ
ꯊꯕꯛ ꯍꯜꯂꯛꯄ ꯍꯥꯏꯖꯦ ꯄꯨꯡ ꯃꯔꯤꯗ ꯍꯜꯂꯛꯑꯅꯤ ꯃꯪꯉꯥ ꯃꯪꯉꯥ ꯇꯥꯔꯝꯗꯥꯏꯗ ꯑꯗꯨꯝ ꯌꯧꯁꯜ ꯋꯧꯁꯜꯂꯅꯤ
ꯎꯝ ꯍꯧꯖꯤꯛꯇꯤ ꯆꯠꯇꯣꯔꯕꫭ
ꯍꯧꯖꯤꯛ ꯑꯁ ꯉꯥꯛꯇꯪ ꯄꯨꯡ ꯇꯔꯥ ꯇꯔꯥ ꯑꯗꯥꯏ ꯋꯥꯏ ꯇꯥꯔꯝꯗꯥꯏ ꯑꯗꯥꯏ ꯆꯠꯂꯅꯤ
ꯅꯪ ꯂꯥꯏꯕ꯭ꯔꯦꯔꯤꯗꯨꯕꯨ ꯃꯤ ꯄꯥ‌ ꯆꯪꯉꯛꯑꯕꫭ
ꯍꯥ
ꯍꯤꯗꯛ ꯂꯥꯏꯕꯔꯤꯗꯨꯣ ꯃꯤ ꯄꯥ ꯁꯪꯉꯛꯑꯕ ꯑꯗ
ꯂꯥꯏꯕ꯭ꯔꯦꯔꯤ ꯀꯩꯗꯦꯕꯕꯥ
ꯃꯤ ꯄꯥꯕ ꯆꯪꯉꯛꯑꯕ ꯍꯥꯏꯕ
ꯆꯪꯉꯛꯄ ꯍꯥꯏꯁꯦ ꯑꯉꯥꯡꯁꯦ ꯑꯃꯨꯛ ꯑꯃꯨꯛ ꯑꯍꯥꯟꯕꯒꯤ ꯄꯨꯡ ꯇꯔꯥ ꯁ꯭ꯋꯥꯏꯒꯤꯗ ꯍꯦꯛꯇ ꯃꯣꯏ ꯅꯨꯄꯤ ꯇꯔꯦꯠ ꯅꯤꯄꯥꯟꯒ ꯅꯨꯄꯥ ꯑꯃꯒ ꯍꯦꯛ ꯆꯪꯉꯦ ꯃꯣꯏꯁꯦ
ꯎꯝ
ꯀ꯭ꯂꯥꯁ ꯑꯣꯖꯥ ꯂꯥꯛꯇꯕꯩꯅꯤ ꯈꯪꯗꯦ ꯑꯗꯨꯃꯥꯏꯅ ꯆꯪꯉꯦꯕꯀꯣ ꯑꯗꯨꯅ ꯍꯌꯦꯡꯗꯤ ꯔꯨꯇꯤꯟꯗ ꯍꯌꯦꯡ ꯋꯦꯅ꯭ꯁꯇꯦꯅꯤꯗꯅ ꯋꯦꯅꯦꯁꯇꯦꯒꯤ ꯔꯨꯇꯤꯟꯗ ꯄꯨꯡ ꯇꯔꯥꯃꯥꯊꯣꯏꯗꯩ ꯕꯥꯔꯣꯖꯦ ꯂꯥꯏꯕ꯭ꯔꯦꯔꯤꯅ ꯄꯤꯁꯜꯂꯛꯑꯦ
ꯎꯝ
ꯄꯨꯨꯡ ꯑꯃ